ꯍꯂꯣ ꯍꯂꯣ ꯇꯥꯕ꯭ꯔꯣ ꯇꯥꯔꯦ ꯇꯥꯔꯦ
ꯇꯥꯄꯣ
ꯇꯥꯏꯌꯦ ꯑꯩ ꯉꯕꯁꯨ ꯇꯥꯕ꯭ꯔꯣ ꯑꯣ
ꯑꯣ ꯇꯌꯦ ꯇꯌꯦ
ꯑꯣ ꯀꯩ ꯂꯤꯂꯥ ꯌꯦꯡꯖꯧꯁꯦ ꯍꯥꯏꯔꯣ
ꯆꯧꯁꯦ ꯃꯣꯏꯗꯣ ꯂꯥ ꯁꯣꯒꯨꯝꯕ ꯑꯣꯏꯔꯝꯗꯧ ꯃꯥꯜꯂꯦ ꯈꯤꯇꯪ ꯊꯦꯡꯅ ꯍꯧꯅꯤ ꯍꯥꯏꯌꯦ
ꯑꯣ ꯃꯣꯏ ꯆꯥꯛ ꯏꯁꯤꯡꯗꯨ ꯇꯣꯛꯑꯕꯅ
ꯆꯥꯛ ꯏꯁꯤꯡ ꯇꯨꯑꯦ ꯂꯤꯂꯥ ꯂꯩꯕꯅꯤꯅ ꯉꯥꯛꯇꯥ ꯆꯥꯊꯣꯛꯑꯒ ꯉꯥꯏꯔꯒꯦꯅ ꯐꯃꯨꯡꯗ ꯀꯥꯈꯠꯂꯒ ꯉꯥꯏꯔꯅꯦ ꯅꯪ ꯂꯣꯏꯔꯕ
ꯎꯝ ꯑꯣ ꯑꯩꯁꯨ ꯂꯣꯏꯔꯦ ꯑꯗꯣ ꯀꯩꯅꯣ ꯅꯣꯏ ꯐꯝꯅꯕꯁꯦ ꯐꯛ ꯄꯨꯁꯦ ꯍꯥꯏꯔꯔꯒꯅ ꯇꯨꯜ ꯃꯣꯔꯥꯒꯨꯝꯕ ꯄꯨꯁ ꯍꯥꯏꯔꯣ
ꯑꯗꯣ ꯃꯤ ꯀꯩꯅꯣ ꯕꯣꯔꯥ ꯑꯣꯏꯅ ꯄꯨꯔꯒ ꯆꯠꯄꯅ ꯐꯗꯧ ꯃꯥꯜꯂꯦ
ꯃꯣꯔꯥꯅ ꯐꯅꯤꯕ ꯑꯩꯈꯣꯏ ꯀꯩꯅꯣꯅ
ꯑꯥ
ꯂꯥꯄꯅꯤꯅ ꯃꯤ ꯃꯌꯥꯝ ꯐꯝꯅꯔꯝꯕꯁꯨ ꯌꯥꯔꯦꯕꯀꯣ ꯂꯝꯗꯣ
ꯑꯥ ꯍꯣꯏ ꯌꯦꯁꯣ
ꯎꯝ
ꯀꯩꯅꯩꯅꯅ ꯆꯔ
ꯦ ꯑꯩꯗꯤ ꯀꯩꯅꯣ ꯆꯥꯔꯦ ꯑꯆꯝꯕ ꯊꯣꯡꯉꯦ ꯑꯣ ꯅꯣꯏ ꯀꯅꯥ ꯀꯅꯥ ꯍꯧꯔꯒꯦ
ꯑꯩꯈꯣꯏ ꯁ꯭ꯋꯥꯏꯒꯤ ꯃꯤ ꯃꯌꯥꯝ ꯆꯠꯅꯤ ꯍꯥꯏꯅꯕꯅꯦ
ꯑꯥ ꯑꯣ ꯐꯔ ꯐꯔꯦ ꯅꯪ ꯑꯉꯥꯡ ꯄꯨꯔꯛꯇꯣꯏꯔꯣ ꯉ ꯄꯨꯔꯛꯀꯗꯣꯏꯅꯦ ꯑꯅꯤꯃ
ꯑꯃ ꯑꯃꯗꯤ ꯇꯨꯡꯈ꯭ꯔꯦ ꯑꯃꯗꯤ ꯍꯧꯖꯤꯛ ꯄꯨꯔꯛꯀꯗꯣꯏꯅꯤ
ꯇꯨꯡꯈ꯭ꯔꯦ
ꯑꯥ ꯑꯍꯟꯗꯤ ꯇꯨꯡꯈꯔꯦ ꯑꯇꯣꯝꯕꯤꯁꯦ ꯑꯩ ꯉꯥꯏ ꯂꯩꯔꯦ ꯂꯣꯏꯁꯟꯗꯒꯤ
ꯑꯣ ꯑꯗꯨꯗꯤ ꯏꯔꯥꯡ ꯈꯔ ꯌꯥꯎꯒꯦꯕ ꯑꯇꯣꯝꯕꯤꯁꯤꯅ ꯈꯔ ꯏꯔꯥꯡ ꯄꯥꯝꯃꯦꯕ ꯑꯥ
ꯑꯗꯨꯅ ꯃꯥꯗꯤ ꯑꯩ ꯇꯨꯝꯁꯤꯕꯨ ꯉꯥꯏ ꯂꯩꯖꯨꯗ꯭ꯔꯥ ꯑꯗꯨꯅ ꯃꯥ ꯄꯨꯔꯛꯑꯅꯤ
ꯌꯥꯏ ꯌꯥꯏꯁ ꯍꯥꯥ
ꯀꯅꯥ ꯀꯅꯥ ꯊꯣꯛꯂꯛꯀꯗꯣꯏꯅꯣ
ꯊꯣꯏꯩꯅꯣ ꯑꯩꯗꯤ ꯑꯩꯁꯨ ꯑꯩꯗꯤ ꯑꯩꯁꯨ ꯑꯩꯇꯣꯝ ꯊꯣꯛꯂꯛꯑꯅꯤꯗ
ꯍꯥꯏꯗꯤ ꯃꯣꯏꯑꯗꯩꯗꯤ ꯍꯌꯦꯡ ꯌꯥꯍꯧ ꯉꯟꯅꯤ ꯈꯣꯠꯅꯤ ꯍꯥꯏꯕ ꯑꯗꯨꯒꯤ ꯀꯩꯅꯣ ꯇꯧꯅꯤꯅ
ꯑꯨꯂꯤꯂꯤꯌꯥꯒꯤꯗꯤ ꯆꯠꯂꯣꯏꯗꯣꯏꯖꯥꯠꯅꯣ ꯅꯪ ꯄꯥꯎ ꯍꯧꯥꯎꯅꯕ꯭ꯔꯥ
ꯃꯣꯏ ꯆꯠꯇꯧ ꯃꯥꯟꯗꯤꯌꯦ ꯕꯣꯜ ꯌꯦꯡꯅꯤ ꯍꯥꯏꯕꯅꯦ ꯁꯤ ꯕꯣꯜꯁꯨ ꯂꯩꯗꯅ ꯊꯦꯡꯕꯗ ꯑꯥ ꯑꯗꯨꯗꯨꯒꯤ ꯃꯣꯏ ꯑ ꯍꯣꯔꯦꯟ ꯕꯣꯜ ꯑꯣꯏ ꯌꯦꯡꯖꯒꯦ ꯂꯤꯂꯥꯗꯣ ꯀꯣꯟꯅ ꯊꯣꯛꯂꯛꯑꯀꯥꯟꯗ ꯌꯨꯇꯨꯨꯞꯇ ꯑꯣꯏꯅ ꯌꯦꯉꯒꯦꯌꯦ
ꯑꯣ ꯑꯗꯣ ꯉꯥꯍꯥꯟ ꯉꯁꯥꯏꯗꯤ ꯑꯃꯨꯂꯤꯌꯥꯗꯣ ꯑꯩꯉꯣꯟꯗ ꯐꯣꯟ ꯍꯥꯏꯐꯦꯠ ꯇꯧꯔꯝꯕꯅꯦ ꯕꯣꯟ ꯌꯦꯡꯉꯨꯖꯦ ꯀꯥꯏꯅ
ꯑꯣ ꯕꯣꯜ ꯌꯦꯡꯖꯦꯅ ꯑ ꯃꯣꯏ ꯍꯧꯖꯤꯛ ꯌꯥꯝꯀꯟꯅ ꯃꯔꯩ ꯌꯦꯅꯩꯗꯅ ꯃꯦꯛꯁꯤ ꯍꯣꯏ ꯀꯩꯀꯥ ꯑꯥ ꯌꯦꯠꯅꯔꯤꯕꯅꯦ
ꯑꯗꯨ ꯑ ꯑꯗꯨꯗꯣ ꯀꯩꯅꯣꯗꯣ ꯆꯥꯖꯤꯡ ꯂꯤꯂꯣꯡ
ꯂꯤꯂꯣꯡꯗ ꯋꯥꯔꯗ ꯀꯞ ꯇꯧꯅꯤ ꯍꯥꯏꯅꯦ ꯂꯤꯂꯣꯡꯗ
ꯑꯥꯎ ꯃꯦꯁꯤ ꯂꯥꯛꯄꯗꯣꯏ ꯑꯣ ꯁꯟꯗꯦ ꯅꯨꯃꯤꯠꯇ ꯆꯠꯄꯗꯣ ꯃꯥ ꯌꯥꯎꯖꯦ ꯍꯥꯏꯕꯗ ꯃꯥ ꯋꯥꯔꯜꯗ ꯀꯞ ꯂꯩꯕꯅꯤꯅ ꯑꯩꯈꯣꯏ ꯃꯦꯛꯁꯤꯒ ꯎꯅꯍꯧꯒꯦ ꯔꯣꯅꯥꯜꯗꯣ ꯍꯣꯏ ꯎꯅꯍꯧꯒꯦꯅ ꯍꯥꯏꯕ ꯑꯗꯣ ꯃꯤꯗꯨ ꯃꯣꯏ ꯑꯥ
ꯃꯦꯁꯤꯗꯣ ꯐꯣꯇꯣ ꯑꯝꯇ ꯀꯥꯞꯃꯤꯟꯅꯍꯧꯕ ꯌꯥꯏꯗꯅ
ꯑꯗ ꯑꯩꯅ ꯈꯜꯂꯤꯕ ꯑꯩꯈꯣꯏꯖꯦ ꯇꯣꯛꯊꯣꯛꯑꯒ ꯃꯥꯗꯨꯗꯩ ꯌꯥꯎꯔꯨꯕꯅ ꯐꯗꯣꯏꯔꯥꯅ ꯑꯩꯈꯣꯏꯁꯨ ꯑꯝꯇ ꯎꯠ ꯄ ꯄꯥꯛꯎ ꯆꯠꯄꯖꯤꯗꯤ ꯅꯨꯡꯇꯤꯒꯤ ꯑꯩꯈꯣꯏ ꯑꯩꯈꯣꯏ ꯃꯅꯤꯄꯨꯔꯗ ꯑꯩꯈꯣꯏ ꯁꯤꯗ ꯂꯩꯕꯖꯤꯗꯤ ꯑꯗꯨꯝ
ꯁꯤꯗꯤ ꯅꯨꯡꯇꯤꯒꯤ ꯀꯣꯢ ꯆꯠꯂꯅꯤꯗꯅ ꯑꯥ
ꯑꯗ ꯃꯦꯁꯤ ꯍꯣꯏ ꯔꯣꯅꯥꯜꯗꯣ ꯍꯣꯏꯗꯤ ꯎꯍꯧꯗ꯭ꯔꯗꯤ ꯁꯦꯜ
ꯈꯔ ꯉꯥꯁꯟ ꯈꯣꯠꯆꯟ ꯇꯧꯔꯗꯤ ꯐꯗꯝꯅꯤ ꯊꯣꯡꯉꯖꯤꯒ
ꯑꯗꯣ ꯃꯣꯏꯅ ꯃꯥꯅ ꯍꯥꯏꯅ ꯃꯤ ꯂꯩꯁꯥꯕꯤ ꯈꯔ ꯌꯥꯝꯗ ꯌꯥꯔꯣꯏ ꯍꯥꯏꯕ ꯑꯣꯛꯄꯗꯣ
ꯑꯣ ꯃꯣꯏ ꯂꯩ ꯄꯔꯦꯡꯒ ꯑꯦꯌꯥꯔꯄꯣꯔꯠꯇ ꯑꯣꯛꯄꯗꯣ
ꯑ ꯑꯥꯎ ꯑꯣꯛꯄꯗꯣ
ꯑꯣ ꯇꯤꯀꯦꯠ ꯇꯤ ꯀꯥꯏ ꯊꯥꯗꯣꯏꯖꯥꯠꯅꯣ
ꯑꯗꯣ ꯈꯪꯗꯦ ꯇꯤꯀꯦꯠ ꯀꯤꯗꯤ ꯑꯗꯨ ꯈꯪꯗꯦ ꯇꯤꯀꯦꯠꯀꯤꯗꯤ ꯑꯗꯨꯒꯨꯝꯕ ꯑꯣꯛꯄ ꯈꯣꯠꯄꯒꯤ ꯑꯈꯣꯏꯒꯤ ꯆꯦ ꯑꯩꯈꯣꯏꯒꯤ ꯃꯄꯥꯟ ꯅꯥꯏꯕꯒ ꯁꯦꯠꯂꯒ ꯁꯥꯔꯤꯒ ꯁꯦꯠꯂ ꯇꯧꯕꯤꯕꯗꯤ ꯑꯣꯛꯄ ꯌꯥꯎꯕꯗꯣ
ꯑꯥ ꯑꯗꯨ ꯌꯥꯎꯕꯗꯤ ꯐ꯭ꯔꯤ ꯑꯣꯏꯅꯤ ꯍꯥꯏꯕ
ꯋꯥ
ꯑꯣ ꯑꯗꯨꯒꯤꯗꯤ ꯇꯤꯛꯀꯦꯠꯁꯦ ꯐ꯭ꯔꯤꯅꯦꯕ
ꯑꯥꯎ
ꯑꯁ ꯑꯗꯨꯗꯤ ꯁꯔꯤ ꯁꯦꯠꯂ ꯆꯠꯂꯨꯔꯖꯤꯔꯅꯦꯗ
ꯑꯩꯅ ꯅꯪ ꯁꯟꯗꯦ ꯅꯨꯃꯤꯠꯇ ꯑꯩꯈꯣꯏ ꯀꯣꯏ ꯆꯠꯇꯣꯔꯤ ꯅꯪ ꯌꯥꯎꯔꯣꯏꯗ꯭ꯔꯥꯅ ꯍꯥꯏꯔꯨꯕꯗ ꯃꯥ ꯑꯗꯨ ꯑꯣꯏꯅ ꯌꯦꯡꯅꯤ ꯍꯥꯏꯌꯦ
ꯎꯝ
ꯑꯩꯅꯅꯦ ꯌꯥꯏꯐꯤꯅꯨꯡꯕꯤꯗꯤ ꯍꯧꯔꯕꯕꯨ ꯃꯥ ꯍꯧ ꯍꯥꯏꯕꯨꯗꯤ ꯍꯥꯏꯐꯦꯠ ꯍꯥꯏꯕ ꯍꯧꯔꯕꯅꯦ ꯑꯗꯣ ꯆꯠ ꯐꯔꯛ ꯇꯥꯒꯗꯔ ꯃꯥ ꯀꯣ ꯃꯃꯥꯟꯅꯕꯤꯒ ꯄꯥꯔ
ꯑꯥ ꯑꯗꯨ ꯍꯥꯏꯔꯑꯦꯅ ꯍꯥꯏꯕ ꯑꯥ
ꯃꯥꯗꯤ ꯃꯦꯛꯁꯤꯗꯨ ꯎꯅꯍꯧꯗ ꯌꯥꯗꯦ ꯔꯣꯅꯥꯜꯗꯣꯒ
ꯑꯁ ꯑꯗꯨꯗꯤ ꯑꯩꯁꯨ ꯀꯩꯅꯣ ꯇꯧꯔꯕꯗꯤ ꯏꯃꯥꯅ ꯚꯤꯗꯤꯑꯣ ꯀꯣꯟꯅ ꯄꯨꯜꯂꯅꯤ ꯃꯦꯁꯤ ꯃꯦꯟꯃꯥꯔꯗꯤ ꯂꯥꯛꯑꯣꯏ ꯍꯥꯏꯕ꯭ꯔꯣ ꯑꯗꯨꯗꯤ ꯈꯪꯗꯦꯌꯦ ꯃꯥ ꯑꯗꯨ ꯑꯅꯤ ꯈꯤꯛꯇꯪ ꯄꯟꯂꯛꯑꯦ ꯑꯣ ꯑꯗꯨꯗꯤ ꯂꯥꯛꯄ ꯌꯥꯏꯅꯦ ꯑꯁ ꯑꯩ ꯎꯔꯤꯉꯦꯗ ꯑꯦ ꯐꯥꯏꯠ ꯈꯔꯗꯤ ꯇꯧꯗꯧ ꯃꯥꯜꯂꯍꯦ ꯑꯗꯨꯗꯤ ꯇꯪꯅꯤ ꯍꯥꯏ ꯍꯥꯏꯕꯗꯤ ꯃꯤꯗꯨ ꯆꯤꯟꯗꯣꯏꯅꯤꯅꯅꯦ
ꯑꯁ ꯈꯔꯗꯤ ꯇꯧꯅꯒꯗꯧ ꯃꯥꯜꯂꯦꯅ ꯍꯥꯏ
ꯑꯣꯁ ꯈ ꯅꯩꯗꯣꯔꯤꯍꯦ ꯑꯗꯨ ꯅꯪ ꯃꯦꯁꯤ ꯔꯣꯅꯥꯜꯗꯣ ꯌꯦꯡꯕꯅ ꯐꯕ꯭ꯔꯣ ꯖꯦꯠ ꯒꯥꯔꯗꯦꯟ ꯌꯦꯡꯕꯅ ꯐꯕ꯭ꯔꯣ
ꯑꯩꯅ ꯈꯜꯂꯤ ꯖꯦꯠ ꯒꯥꯔꯗꯦꯟꯖꯤꯗꯤ ꯑꯩꯈꯣꯏ ꯁꯤꯗ ꯁꯨꯝ ꯂꯩꯕꯅꯤꯅ ꯎꯕ ꯐꯪꯅꯤ ꯑꯗꯨ ꯃꯦꯁꯤꯒ ꯔꯣꯅꯥꯜꯗꯣꯒꯅ ꯎꯍꯧ
ꯃꯥꯟꯅꯦ ꯑꯗꯨꯅꯦ ꯋꯥꯈꯜ ꯃꯨꯟꯅ ꯈꯜꯂꯨ ꯍꯦ ꯅꯣꯏ ꯃꯧꯁꯤꯡ
ꯑꯗꯨ ꯑꯗꯨꯅꯦ ꯍꯥꯏꯖꯦ ꯑꯩ ꯈꯜꯂꯤꯖꯦ
ꯑꯗꯨꯅꯦ ꯐꯣꯇꯣꯒ ꯀꯥꯞꯃꯤꯟꯅꯅꯤꯡꯗ꯭ꯔꯥ ꯇꯧꯊꯣꯛꯑꯣ ꯇꯧꯊꯣꯛꯑꯣ ꯎꯝ ꯇꯧꯊꯣꯛꯑꯣ ꯑꯁ ꯌꯥꯝꯃꯥꯡꯅ ꯋꯥꯔꯤꯗꯣ ꯑꯁꯍꯩꯔꯖꯅꯤ ꯎꯝ ꯃꯥꯗꯤ ꯍꯩꯕꯅꯦ ꯑꯥꯔꯇꯤꯁꯅꯦ ꯂꯤꯂꯥ ꯌꯥꯎꯔꯝꯕꯅꯤ ꯃꯔꯛ ꯑꯃ ꯗ꯭ꯔꯃꯥꯒ ꯇꯧꯔꯝꯕꯅꯤ ꯌꯥꯝꯅ
ꯑꯎ ꯃꯥꯗꯤ ꯌꯥꯝ ꯍꯩꯌꯦꯕ ꯅꯣꯛꯇꯕꯤꯒ ꯇꯧꯔꯛꯑꯦꯕꯀꯣ ꯑꯩꯗꯤ
ꯑꯩꯗꯤ ꯌꯣꯛꯊꯨꯌ‌ꯦꯕ ꯁꯣꯝꯗ ꯑ ꯅꯣꯛꯀꯅꯨ ꯅꯣꯛꯀꯥꯅꯨ ꯃꯥꯗꯤ ꯃꯤ ꯁꯦꯔꯤꯌꯁ ꯑꯣꯏꯔꯝꯕꯁꯨ ꯌꯥꯏ
ꯑ ꯑꯗ ꯃꯥꯅ ꯍꯥꯏꯅꯦ ꯂꯤꯂꯣꯡꯒꯤ ꯍꯦꯛ ꯍꯥꯏꯒꯠꯄꯒꯤꯗꯨꯗ ꯊꯣꯡꯗꯨꯒꯤ ꯍꯦꯛ ꯃꯈꯥꯗ ꯂꯝꯄꯥꯥꯛ ꯑꯃꯥ ꯂꯩ ꯍꯥꯏꯌꯦꯕ
ꯑꯥ
ꯑꯗꯨꯗꯅ‌ꯦꯌꯦ ꯇꯧꯗꯣꯏ ꯋꯥꯔꯜ ꯀꯞꯁꯦ
ꯏꯆ‌ꯦ ꯑꯝ ꯑꯁ ꯋꯥꯔꯜ ꯀꯞꯁꯦ ꯃꯅꯤꯄꯨꯔꯗ ꯇꯧꯈꯠꯂꯛꯑꯕꯅꯤ ꯌꯦꯡꯉꯣꯅꯦ ꯀꯌꯥꯗꯒꯤ ꯃꯇꯤꯛ ꯅꯩꯔꯕ ꯅꯣꯏ ꯌꯦꯡꯉꯣ ꯏꯟꯗꯤꯌꯥ ꯃꯆꯥꯐꯧ ꯁꯥꯟꯅꯕ ꯐꯪꯗ꯭ꯔꯤꯅꯦꯕ ꯋꯥꯔꯜ ꯀꯞ ꯊꯣꯛꯄ ꯃꯅꯤꯄꯨꯔ ꯑꯁ ꯃꯅꯤ ꯄꯨ ꯌꯧꯁꯜꯂꯛꯑꯕꯅꯦ ꯌꯦꯡꯉꯣ ꯑꯦ ꯑꯗꯨ ꯀꯩꯅꯣ ꯇꯧꯋꯦ ꯍꯥꯏꯕꯝꯗꯤꯇꯥꯏꯅꯦ ꯃꯣꯏꯒꯤ ꯑꯥ ꯃꯣꯏꯒꯤ ꯋꯥꯔꯜ ꯀꯞꯇꯣ ꯍꯟꯗꯛꯀꯤꯗꯣ ꯈꯣꯟꯖꯦꯜ ꯂꯩꯀꯥꯏ ꯚꯔꯁꯦꯁ ꯀꯔꯤ ꯍꯥꯎꯕꯝ ꯃꯔꯛ ꯍꯥꯏꯕ꯭ꯔꯥ ꯀꯩꯅꯣꯝ ꯍꯥꯏꯅꯦ
ꯑꯣ
ꯑꯗꯨ ꯑꯁ ꯆ‌ꯦ ꯑꯩꯈꯣꯏꯒꯤ ꯑꯦ ꯑꯩꯗꯤ ꯀꯣꯟꯁꯤꯜ ꯂꯩꯀꯥꯏ ꯃꯆꯥꯅꯤꯅ ꯀꯣꯟꯁꯤ ꯂꯩꯀꯥꯏ ꯁꯞꯄꯣꯔꯠ ꯇꯧꯗ꯭ꯔꯗꯤ ꯀꯩꯅꯣ ꯃꯣꯏꯒꯤ ꯆꯤꯌꯔ ꯂꯤꯗꯔ ꯑꯣꯏꯗꯣꯏꯅꯦ ꯗ꯭ꯔꯤꯡ ꯗ꯭ꯔꯤꯡ ꯀꯥꯞꯄꯤꯒ ꯄꯥꯏꯔ ꯃꯤꯅꯤꯁꯀꯔ ꯁꯦꯠꯂꯒ ꯑꯀꯣꯏꯕꯗꯨꯗ ꯀꯟꯖꯤꯡ ꯂꯩꯥꯏꯀꯥꯏꯒꯥꯏꯅ ꯇ꯭ꯔꯤꯡ ꯇ꯭ꯔꯤꯡ ꯆꯣꯡꯗꯣꯏꯅꯤ ꯀꯩꯅꯣ
ꯑ ꯌꯥꯝ ꯄꯛꯆꯅꯤꯌꯦ ꯑꯗꯨꯗꯤ
ꯃꯤꯁ ꯇꯧꯗ ꯌꯥꯔꯤꯕ꯭ꯔꯣ ꯑꯗꯨꯕꯣ
ꯑꯥꯎ ꯅꯃꯥꯟꯅꯕꯤ ꯀꯅꯥ ꯀꯅꯥ ꯍꯥꯏꯈ꯭ꯔꯒꯦ
ꯑꯥ ꯑꯩꯈꯣꯏ ꯀꯩꯅꯣ ꯑꯩꯈꯣꯏ ꯁꯤꯒꯤꯗꯒꯤꯅꯦ ꯃꯣꯏ ꯑꯍꯨꯝ ꯃꯔꯤ ꯇꯧꯔꯦ ꯑꯗꯨꯒ ꯁꯣ ꯃꯈꯥ ꯂꯩꯀꯥꯏꯗꯣ ꯑꯗꯩ ꯑꯍꯨꯝ ꯃꯔꯤꯡꯒ ꯑꯋꯥꯡ ꯂꯩꯀꯥꯏꯗ ꯑꯍꯨꯝ ꯃꯔꯤꯡꯒ ꯍꯥꯏꯗꯤ ꯑꯩꯈꯣꯏ ꯁꯤꯗꯩ ꯉꯥꯛꯇ ꯇ ꯇꯧꯕꯗꯣ ꯅꯨꯡꯉꯥꯏꯇꯦꯅ ꯑꯗꯥꯏꯅ ꯇꯧꯋꯦ ꯑꯗꯨꯒ ꯎꯝ ꯀꯩꯅꯣꯗ ꯅꯤꯡ ꯀꯩꯅꯣ ꯗ꯭ꯔꯦꯁ ꯐꯤ ꯇꯨꯕ ꯍꯩꯕ꯭ꯔ‌ꯣ
ꯑꯁ ꯐꯤꯗꯨꯕꯩ ꯋꯥꯗꯤ ꯍꯩꯗ ꯀꯛꯄ ꯍꯩꯇꯕꯩ ꯋꯥꯅꯦ
ꯑꯣ ꯑꯗꯨꯗꯤ ꯑꯗꯨꯗ ꯑꯩꯈꯣꯏ ꯃꯤꯅꯤ ꯁ꯭ꯀꯔꯠ ꯁꯦꯠꯇꯣꯏꯅꯦꯕ ꯑꯗꯨꯒ ꯈꯣꯝ ꯃꯣꯖꯥꯗꯨ ꯈꯨꯔꯨ ꯌꯧꯕꯛ ꯆꯤꯡꯈꯠꯇꯣꯏꯅꯦꯕ ꯑꯗꯣ ꯐꯨꯔꯤꯠꯁꯦ ꯐꯨꯔꯤꯠꯁꯤꯅ ꯑꯩꯈꯣꯏꯗꯤ ꯂꯤꯁꯣꯟ ꯐꯨꯔꯤꯠ ꯂꯤꯠꯇꯣꯏꯅꯦꯕ ꯑꯗꯣ ꯅꯪ ꯂꯤꯁꯣꯟꯝ ꯐꯨꯠꯇ ꯈꯤꯇ ꯇꯨꯕꯤꯒꯦꯔꯕ ꯑꯩꯈꯣꯏ ꯇ ꯑꯩꯈꯣꯏ ꯑꯍꯨꯝ ꯑꯍꯨꯝ ꯑꯍꯨꯝ ꯑꯣꯏꯔꯤ ꯑꯩꯈꯣꯏ ꯃꯥꯄꯟꯃꯨꯛꯛꯇ
ꯑꯧ ꯑꯥꯎ ꯀꯛꯄꯗꯣ ꯏꯆꯦ ꯑꯃ ꯑꯩꯈꯣꯏ ꯁꯤꯒꯤ ꯃꯅꯥꯛꯀꯤ ꯏꯆꯦ ꯆꯥꯎꯕꯗꯣ
ꯎꯝ
ꯑꯗ꯭ꯔ
ꯍꯣꯏ ꯍꯣꯏ ꯇꯨꯕꯤꯔꯑꯣ ꯑꯗꯨ ꯀꯩꯅꯣꯝꯃ ꯆꯨ ꯑꯣꯏꯅ ꯇꯧꯕꯤꯔꯛꯑꯣ ꯑꯥꯥ ꯄꯦꯔꯣꯠꯅ
ꯃꯤꯃꯤ ꯍꯥꯎ ꯅꯪ ꯋꯥꯔꯤ ꯁꯥꯟꯅꯩꯗ‍ꯣ ꯑꯃꯇꯥ ꯆꯥꯠꯂꯒ
ꯑꯗꯨꯗ ꯑꯣꯏꯅ ꯇꯨꯕꯤꯔꯑꯣ
ꯑ ꯑꯣ ꯍꯣꯏ ꯑꯩ ꯍꯥ ꯀꯧ
ꯅꯪ ꯂꯤꯂꯥ ꯃꯐꯝꯗ ꯂꯩꯔꯕꯣ
ꯑꯗꯨ ꯂꯤꯂꯥ ꯃꯐꯝꯗ ꯂꯩꯔꯨꯕꯩꯩꯅ ꯌꯥꯝ ꯂꯥꯡꯉꯁꯦ
ꯑꯣ ꯑꯩꯅ ꯂꯤꯂꯥꯒꯤ ꯍꯦꯔꯣ ꯃꯈꯣꯟ ꯇꯥꯏꯌꯦꯅ ꯈꯟꯕ ꯕꯦꯠꯀꯤ ꯁꯤꯟ ꯌꯧꯔꯛꯄ꯭ꯔꯣ
ꯌꯧꯔꯛꯀꯗꯧꯔꯦ ꯅꯪꯗꯤ ꯅꯪ ꯂꯥꯛꯑꯣ ꯑꯗꯨꯅꯅꯦ ꯑꯩꯅ ꯐꯣꯟ ꯇꯧꯔꯛꯏꯁꯦ ꯅꯪ ꯈꯤꯔꯣꯏꯗꯅ ꯂꯤꯂꯥꯁꯦ ꯍꯧꯗꯣꯔꯦꯅ
ꯂꯥꯛꯑꯣ ꯑꯩ ꯊꯣꯛꯂꯛꯄ ꯍꯧꯔꯒꯦ ꯗꯨꯀꯥꯟꯗꯅꯦ ꯑꯆꯥꯄꯣꯠ ꯅꯨꯃꯤꯠ ꯂꯩ ꯀꯩꯀꯩ ꯈꯔ ꯂꯩ ꯁꯦ ꯁꯤꯜꯂꯝꯃꯣ ꯌꯦꯟ ꯊꯣꯛꯂꯛꯄ ꯃ ꯄ ꯆꯥꯅꯅꯕ ꯑꯗꯨꯒ ꯑꯗꯨꯝ ꯆꯠꯈ꯭ꯔꯁꯤ
ꯑꯗꯨ ꯋꯥꯔꯜ ꯀꯞꯇꯣ ꯀꯥꯎꯅꯤꯀꯣ ꯌꯦꯡ ꯅꯣꯏ ꯑꯩ ꯑꯗꯨꯗꯣ ꯑꯩ ꯍꯌꯦꯡ ꯍꯥꯏꯔꯛꯑꯒꯦ ꯄꯥꯎꯗꯣ
ꯍꯣꯏ ꯑꯗꯨ ꯑꯩꯁꯨ ꯍꯣꯏ ꯍꯥꯏ ꯃꯦꯁꯤ ꯂꯥꯛꯄꯒꯤ ꯄꯥꯎꯗꯨꯗꯤ ꯇꯥꯗ꯭ꯔꯤꯕ ꯑꯗ ꯃꯣꯏ ꯋꯥꯔꯜ ꯀꯞ ꯇꯔꯐꯤꯐꯥꯗ ꯀꯣꯖꯤ ꯂꯩꯀꯥꯏ ꯚꯔꯁꯦꯁ ꯀꯩꯅꯣꯗꯣ ꯑꯗꯨꯒꯤꯗꯨꯕꯨꯗꯤ ꯈꯪꯉꯦꯕ ꯑꯗꯣ ꯍꯣꯏ ꯁꯟꯗꯦꯒꯤꯗꯣ ꯃꯣꯏ ꯂꯥꯛꯇꯣꯏꯔꯗꯤ ꯁꯣꯏꯕ ꯌꯥꯗ꯭ꯔꯦ ꯑꯗꯨꯝ ꯆꯠꯂꯁꯦ
ꯍꯣꯏ ꯍꯣꯏ ꯑꯩ ꯑꯗꯨꯗ ꯑꯩꯁ ꯀꯣꯏꯕꯒ ꯂꯥꯏꯔꯦ ꯀꯩꯅꯣꯒ ꯃꯤꯛꯁꯤꯒ ꯀꯩꯅꯣ ꯔꯣꯅꯥꯜꯗꯣꯒꯗ ꯎꯍꯧꯗ ꯌꯥꯗꯦꯕ
ꯃꯥꯅꯤ ꯃꯥꯅꯤ ꯑꯔꯥꯏꯕ ꯃꯤ ꯅꯠꯇꯦꯗꯣ
ꯎꯝ
ꯑꯣ ꯑꯗꯨ ꯊꯂꯛꯑꯣ ꯊꯣꯛꯂꯛꯑꯣ ꯊꯦꯡꯅꯔꯁꯦ ꯑꯣ ꯐꯔꯦ ꯐꯔꯦ ꯊꯦꯡꯔ ꯊꯝꯃꯣꯀꯣ ꯑ ꯅꯪ ꯑꯗꯨꯝ ꯊꯝꯃꯣꯃꯣ ꯎꯝ ꯍꯣꯏ ꯍꯣꯏ
ꯃꯥ ꯀꯩꯅꯣ